ꯑ
ꯍꯜꯂꯣ
ꯃꯉꯕ꯭ꯔꯣ
ꯍꯥꯏꯕꯤꯔꯣꯏ
ꯀꯩꯅꯣꯅꯦ ꯍꯥꯏꯕꯤꯔꯣ ꯑꯩ ꯅꯨꯡꯉꯥꯏꯔꯤꯕ꯭ꯔꯣ ꯍꯥꯏꯔꯒ
ꯅꯪ ꯀꯔꯤ ꯈꯟꯒꯦ ꯅꯨꯡꯉꯥꯏꯔꯝꯗꯧ ꯃꯥꯟꯕ꯭ꯔꯥ ꯅꯠꯇ꯭ꯔꯒ
ꯅꯨꯡꯉꯥꯏꯔꯝꯗꯧꯁꯨ ꯃꯥꯜꯂꯦ
ꯀꯃꯥꯏꯅ
ꯈꯪꯗꯦ ꯅꯨꯡꯉꯥꯏꯕꯒꯤ ꯈꯨꯟꯗꯥ ꯃꯥꯜꯂꯤꯕ
ꯅꯠꯇꯦ ꯅꯠꯇꯦ ꯌꯥꯝꯅ ꯋꯥꯈꯜ ꯅꯨꯡꯉꯥꯏꯇꯅ ꯂꯩꯕꯅꯤꯀꯣ ꯃꯥꯟꯕ꯭ꯔꯥ
ꯍꯣꯏ ꯋꯥꯈꯜ ꯌꯥꯝ ꯅꯨꯡꯉꯥꯏꯕ ꯃꯥꯜꯂꯦꯅꯦ ꯅꯪꯗꯣ
ꯋꯥꯈꯜ ꯅꯨꯡꯉꯥꯏꯇꯌꯦ
ꯋꯥꯈꯜ ꯅꯨꯡꯉꯥꯏꯕ ꯃꯥꯥꯟꯜꯂꯦꯗ
ꯃꯀꯦ ꯅꯨꯅꯨꯡ ꯃꯥꯀꯦ
ꯑꯩꯗꯤ ꯇꯨꯝꯕ ꯍꯧꯒꯠ ꯅꯨꯡꯉꯥꯏꯔꯤꯌꯦꯦ
ꯍꯧꯖꯤꯛꯅ
ꯀꯨꯖꯔꯤꯌꯦ ꯍꯣꯏ ꯑꯩꯗ ꯗ꯭ꯌꯨꯇꯤ ꯆꯠꯂꯨꯕꯗꯨ ꯋꯥꯕꯦ ꯇꯨꯝꯃꯥ ꯑꯗꯨ ꯂꯩꯕꯀꯣ
ꯌꯥꯣ ꯊꯦ ꯃꯜꯂꯦ
ꯑꯗꯨꯃꯥꯏꯅ ꯍꯥꯏꯕꯤꯒꯅꯨ
ꯀꯒꯤꯅꯣ ꯂꯩꯁꯥꯕꯤꯅꯕꯨ
ꯑꯗꯨꯅ ꯗ꯭ꯌꯨꯇꯤꯗꯣ ꯊꯦꯡꯅ ꯆ ꯗ꯭ꯌꯨꯇꯤꯗꯣ ꯊꯦꯡꯅ ꯍꯜꯂꯛꯄꯅꯤꯅ ꯑꯗꯣ ꯇꯨꯝꯗꯕꯤꯗ ꯆꯠꯄꯅꯤꯅ
ꯑꯗꯨ ꯑꯣꯏꯔꯁꯨ ꯍꯧꯖꯤꯛꯇꯤ ꯊꯦꯡꯃꯟꯈ꯭ꯔꯦ
ꯑꯗꯨ ꯑꯩꯁꯨ ꯈꯪꯉꯦꯗꯣ
ꯈꯪꯉꯦ ꯈꯪꯗꯤ ꯈꯪꯉꯦꯕ ꯑꯣ ꯊꯦꯡꯉꯦ ꯍꯥꯏꯕꯗꯣ
ꯪꯉ ꯑꯗꯨꯝ ꯊꯦꯡꯅ ꯅꯥꯏꯛ ꯆꯠꯂꯗꯤ ꯑꯗꯨꯝ ꯊꯦꯡꯅ ꯊꯦꯡꯅ ꯍꯒꯠꯂꯑꯦ ꯍꯦ ꯊ ꯆꯥꯀꯗꯅ ꯆꯏꯕ
ꯆꯥꯛꯄꯤ ꯆꯔꯦ
ꯐꯣꯡꯗ꯭ꯔꯤ ꯍꯥꯏꯔꯒ
ꯑꯦ ꯅꯪ ꯀꯔꯝ ꯀꯥꯟꯗ ꯍꯥꯏꯒꯦ
ꯊꯣꯡꯗ꯭ꯔꯤꯕ ꯑꯩ ꯆꯥꯛꯇꯣ ꯇꯨꯝꯕ ꯍꯧꯒꯠꯇ ꯉꯥꯏꯔ ꯀꯃꯥꯏꯅ ꯀꯔꯝ ꯀꯥꯟꯗ ꯆꯥꯛ ꯊꯣꯡꯗꯣꯏꯅꯣ ꯑꯩ
ꯀꯅꯥ ꯈꯪ ꯅꯣꯏ ꯏ ꯏꯅꯥꯎꯅꯨꯄꯤꯁꯤꯡꯅꯒ ꯊꯝꯉꯝꯃꯗꯤ
ꯏꯊꯅ ꯂꯣꯏꯑꯦ
ꯑꯦ ꯂꯥꯛꯀꯦꯗꯨꯗꯤ
ꯂꯥꯛꯀꯅꯅꯦ
ꯂꯩ ꯀꯥꯏꯒꯤꯅꯣ
ꯄ ꯂꯥꯛ ꯂꯥꯛꯄ ꯌꯥ ꯑꯇꯗ
ꯎꯝ
ꯈꯣꯟꯁꯨ ꯁꯤꯊꯔꯕ ꯀꯇꯣꯝꯇ ꯈꯣꯟꯁꯨ ꯁꯤꯗꯕ꯭ꯔꯥ ꯀꯩꯅꯣꯝ ꯇꯧꯔꯦꯗ
ꯑꯗꯨꯅꯦ ꯅꯪ ꯂꯥꯛꯄꯤ ꯂꯥꯛꯍꯟꯅꯤꯡꯕꯅꯦꯕ ꯅꯪ ꯃꯑꯣꯡꯗꯨ ꯈꯪꯉꯦꯕ
ꯎꯝ ꯑ ꯂꯣꯛꯅꯤꯡꯉꯦ
ꯎꯝ
ꯁꯣꯝꯗꯤ ꯀꯥꯏ ꯀꯥꯏ ꯆꯠꯄꯤꯔꯨꯔꯒꯦ ꯉꯁꯤꯒꯤ
ꯍꯧꯖꯤꯛ ꯑꯩꯅ ꯂꯩꯔꯤꯁꯦ ꯂꯧꯕꯨꯛꯇꯅꯤ
ꯑꯁꯊꯕꯀꯂꯤꯀꯣ ꯃꯤꯗꯤ
ꯀꯟꯗꯤꯌꯦ ꯅꯣꯡ ꯆꯨꯕꯒꯤ ꯑꯃꯨꯛ ꯎꯨꯝꯗ ꯀꯩꯅꯣ ꯁꯇꯤꯟ ꯂꯩꯇꯕꯅꯤꯅ ꯏꯁꯥ ꯆꯣꯠꯇꯅꯕ ꯍꯥꯏꯅ ꯀꯟꯅ ꯂꯣꯂꯤ ꯑꯗꯨꯒ ꯅꯨꯡꯁꯥ ꯊꯣꯛꯑꯒꯅ ꯁꯥꯃꯟꯕꯒꯤ ꯎꯔꯨꯝꯗ ꯐꯝꯃꯤ ꯊꯕꯛ ꯁꯨꯗꯦ
ꯑꯗꯣ ꯑꯁ ꯅꯪꯗꯤ ꯀꯜꯂꯦ ꯍꯥꯏꯕꯗꯤ ꯊꯕꯛꯇꯣ
ꯑꯥ ꯍꯅꯦ ꯅꯨꯄꯥ ꯍꯥꯏꯁꯤꯗꯤ ꯊꯕꯛ ꯀꯟꯒꯗꯕꯅꯤꯅꯦ
ꯍꯣꯏꯅꯦ ꯑꯗꯨꯕꯨꯗꯤ ꯇꯧꯒꯗꯕꯅꯤꯅꯦ ꯍꯌꯦꯡꯋꯥꯏ ꯅꯨꯄꯤ ꯂꯩꯔꯀꯥꯟꯗ ꯅꯪꯅ ꯂꯣꯏꯅ ꯇꯧꯒꯗꯕ ꯇꯧꯅꯦ ꯁꯅꯀꯣ
ꯎꯝ ꯍꯧꯖꯤꯛꯅ ꯇꯝꯕ ꯍꯧꯔꯦꯕ ꯑꯩꯈꯣꯏꯗꯤ ꯑ ꯅꯣꯏ ꯅꯣꯏꯁꯨ ꯑꯩꯒꯨꯝꯕ ꯈꯔ ꯊꯕꯛ ꯀꯟꯕ ꯅꯨꯄꯥ ꯐꯪꯅꯤꯉꯥꯏ ꯇꯧꯕꯀꯣ
ꯎ ꯍꯣꯏ ꯍꯣꯏ ꯍꯣꯠꯅꯕ ꯇꯥꯑꯝꯅꯦ ꯑꯗꯨꯕꯨꯗꯤ
ꯎꯝ ꯂꯩꯕꯨ ꯂꯩꯇ꯭ꯔꯒꯅ ꯑꯩꯉꯣꯟꯗꯁꯨ ꯑꯗꯨꯝ ꯍꯥꯏꯔꯛꯑꯣ
ꯑ ꯍꯥꯏꯕꯔꯦ
ꯁꯒꯥꯏ ꯃꯅꯥꯕ ꯃꯅꯥꯗꯕ ꯗ ꯀꯥ ꯇꯗꯦ
ꯑꯗꯨ ꯑꯗꯨꯗꯤ ꯐꯠꯇꯠꯇꯦꯅ
ꯌꯦꯛ ꯃꯅꯥꯒꯦꯔ ꯃꯟꯅꯔꯦꯔ ꯀꯥꯔꯤꯄꯗꯤ ꯑꯗꯨꯒꯀꯃ ꯗꯔꯀꯥ ꯀꯔꯤꯁꯤ ꯇꯥꯔꯦ
ꯑꯗꯣ ꯍꯥꯏꯕ ꯋꯥꯅꯦ
ꯂꯩꯩꯅ
ꯅꯪꯗ ꯋꯥꯈꯜ ꯍꯟꯗꯛꯁꯦ ꯈꯔ ꯎꯝ ꯅꯨꯡꯉꯥꯏꯊꯣꯛꯈ꯭ꯔꯕ ꯃꯥꯜꯂꯦ
ꯑꯦꯁ ꯀꯃꯥꯏꯅ
ꯈꯪꯅꯅ ꯑꯉꯥꯡ ꯑꯣꯏꯔꯤꯉꯩꯗ ꯍꯦꯟꯅ ꯅꯨꯡꯉꯥꯏꯗ ꯑꯉꯥꯡ ꯑꯣꯏꯔꯤꯉꯩꯗꯤ ꯄꯪꯍꯥꯏ ꯍꯥꯏ ꯄꯪꯆꯠ ꯆꯠ ꯀꯩ ꯍꯥꯏꯅꯤ ꯌꯥꯝ ꯅꯨꯡꯉꯥꯏꯌꯦ ꯅꯨꯄꯥꯒꯤ ꯑꯗꯨꯃꯥꯏꯅꯁꯨ ꯂꯩꯔꯛꯄꯩꯅ ꯑꯩꯗꯤ ꯀꯣ ꯅꯨꯄꯥꯥꯏꯒꯤ ꯇꯥꯏꯞꯇ ꯇꯧꯔꯛꯄꯅꯤ
ꯑꯗꯨ ꯑꯣꯏꯔꯗꯤ ꯅꯪ ꯑꯉꯥꯡ ꯑꯣꯏꯔꯤꯉꯩꯗ ꯈꯔꯕꯨꯗꯤ ꯏꯪꯖꯤꯠ ꯂꯩꯕ ꯃꯥꯜꯂꯤꯅꯦ
ꯁꯥꯔ ꯄꯨꯅꯤ ꯀꯩꯅꯧ
ꯍꯅꯦ ꯑꯩꯒꯤ ꯏꯇꯨꯡ ꯏꯟ ꯏꯜꯂꯒ ꯑꯆꯥꯄꯣꯠ ꯌꯥꯝ ꯅꯤꯕꯗꯨꯀꯣ
ꯑ ꯅꯔꯝꯝꯕꯣꯏꯗ ꯇꯉ
ꯅꯤꯗ꯭ꯔꯣ
ꯅꯗꯦꯗ ꯑꯥꯏꯀ꯭ꯔꯝꯒꯥꯟꯅꯤꯌꯦ
ꯑꯗꯨꯕꯨ ꯀꯩꯅꯣꯗꯤ ꯅꯅꯤꯌꯦꯀꯣ ꯅꯨꯡꯁꯤꯕꯩꯗꯤ ꯅꯤꯌꯦꯀꯣ
ꯔꯝꯨꯍꯦ ꯅꯪꯁꯨ ꯄꯈꯥꯏꯅ ꯈꯥꯏꯌꯦ
ꯌꯥꯔꯦ ꯅꯪ ꯇꯨꯝꯕ ꯌꯥꯅꯤꯦ ꯅꯣꯡ ꯌꯥꯝ ꯈꯣꯡꯉꯦ ꯍꯥꯏꯅ ꯀꯤꯒꯦꯅ ꯑꯩꯉꯣꯟꯗ ꯐꯣꯟ ꯇꯧꯔꯛꯏꯗꯨꯗꯤ
ꯑꯥ ꯑꯗꯨꯗꯤ ꯑꯗꯨꯗꯤ ꯇꯨꯝꯕ ꯌꯥꯗꯕꯒꯤꯅꯤꯅ
ꯃꯤ ꯇꯣ
ꯑꯩ ꯇꯧꯔꯛꯄ ꯌꯥꯗꯦꯁꯨ ꯍꯥꯏꯗꯣꯏꯅꯦ ꯅꯪꯁꯨ
ꯄꯐ ꯑꯩꯉꯣꯟꯗ ꯅꯪ ꯇꯧꯔꯒꯦꯁꯨ ꯍꯥꯏꯗꯦ ꯑꯇ ꯇꯧ
ꯑꯗꯣ ꯅꯪꯅ ꯅꯪꯅ ꯌꯥꯔꯣꯏ ꯍꯥꯏꯁꯨ ꯍꯥꯏꯗꯅ ꯑꯗꯣ ꯅꯪꯅ ꯑꯌꯥꯝꯕ ꯍꯧ ꯇꯧꯅ
ꯑꯦ ꯑꯦ ꯑꯗ ꯑꯗꯨ ꯃ ꯃꯇꯝꯗ ꯑꯩꯗꯣ ꯅꯪ ꯀꯣꯆ ꯁꯤꯗꯗꯤ ꯈꯟꯕꯅꯤꯅꯦ ꯍꯥꯏꯕꯨ ꯐꯖꯅ ꯅꯨꯡꯁꯤꯕꯤꯁꯤꯔꯗꯤ ꯇꯧꯕꯅꯦꯕꯀꯣ
ꯎꯝ
ꯑꯗꯨꯕꯨ ꯌꯦꯛ ꯃꯥꯟꯅꯕꯅꯤꯅ ꯎꯄꯥꯏ ꯂꯩꯇꯗꯣ
ꯍꯣꯏ ꯎꯄꯥꯏ ꯂꯩꯇꯦ ꯅꯨꯡꯁꯤꯔꯁꯨ ꯎꯄꯥꯏ ꯂꯩꯇꯦ ꯊꯤꯅ ꯊꯤꯅ ꯉꯥꯡꯃꯝꯈꯤꯅꯤꯅꯦ ꯃꯤꯅ
ꯎꯝ ꯑꯗꯨ ꯑꯣꯏꯔꯁꯨ ꯁꯨ ꯍꯧꯖꯤꯛ ꯈꯟ ꯈꯜꯂꯒ ꯅꯤꯡꯁꯤꯡ ꯅꯤꯡꯉꯝꯂꯛꯇ꯭ꯔꯦꯕ
ꯑꯁꯁꯅꯦꯌꯥꯝꯗ ꯇꯅꯣꯗ ꯅꯪꯁꯨ ꯑꯇꯣꯞꯄ ꯌꯥꯝ ꯐꯥꯎꯅꯩꯅ ꯄꯥꯎ ꯇꯥꯏ
ꯑꯦ ꯑꯗꯨꯅ ꯇꯥꯕꯅꯤ ꯅꯪ ꯑꯩꯒꯤ ꯃꯔꯝꯗꯨꯁꯨ ꯈꯔ ꯊꯤꯖꯤꯟꯂꯕ ꯑꯣꯏꯔꯦ
ꯊꯤꯖꯤꯅꯤꯗꯅ ꯃꯤꯅ ꯍꯥꯏꯔꯛꯄꯅꯤꯅ ꯑꯩꯅ ꯊꯤꯒꯤꯅ ꯊꯤꯕꯅꯤꯅ ꯃꯤꯅ ꯍꯥꯏꯔꯛꯄꯗꯨꯕꯨ ꯃꯤꯅ ꯍꯥꯏꯔꯔꯕꯅꯤꯅ ꯈ ꯈꯪꯅꯤꯡꯗꯦ ꯍꯥꯏꯔꯁꯨ ꯈꯪꯕ ꯇꯥꯕꯅꯦ ꯀꯩꯅꯣ
ꯑꯩꯒꯤ ꯃꯔꯝ ꯉꯥꯡꯉꯗꯤ ꯅꯪ ꯅꯥꯀꯣꯟꯗꯣ ꯊꯤꯡꯉꯒ ꯆꯠꯄ ꯌꯥꯗ꯭ꯔꯕ
ꯊꯤꯡꯒꯦ ꯇꯧꯅꯦꯕ ꯍꯦꯟꯅ ꯍꯦꯟꯅ ꯆꯥꯎꯊꯣꯛꯄ ꯃꯥꯜꯂꯦ
ꯅꯪ ꯅꯪ ꯉꯥꯡꯅꯕ ꯂꯣꯏꯕꯍꯦ ꯑꯩ ꯀꯌꯥꯝꯗꯤ ꯈꯨꯝꯗꯦꯗ ꯂꯩꯁꯥꯕꯤꯁꯤꯡꯕꯨ
ꯑꯁ ꯈꯪꯅꯅ ꯑꯗꯣ ꯑꯃꯨꯛꯀ ꯀꯩ ꯍꯥꯏꯅꯤ ꯀꯟꯐ꯭ꯔꯦꯟꯁꯀꯨꯝꯕ ꯑꯃꯨꯛꯀ ꯆꯠꯅꯤꯡꯉꯤꯀꯣ
ꯑꯩꯗꯤ ꯆ ꯍꯗ
ꯀꯩꯒꯤꯅꯣ ꯍꯥꯏꯁꯨ ꯑꯁ ꯅꯨꯡꯉꯥꯏ ꯅꯨꯗ ꯅꯨꯡꯉꯥꯏꯇ ꯑꯗꯨ ꯇꯕꯗꯣ ꯑꯗꯨ ꯅꯒꯤ ꯂꯧꯗꯣꯔꯤ ꯀꯔꯤ ꯇꯧꯔꯤꯅꯣꯕ ꯂꯧꯗ ꯂꯧ ꯁꯨꯕ ꯍꯥꯏꯁꯦ ꯀꯩꯅꯣ ꯂꯣꯏꯈ꯭ꯔꯕ꯭ꯔꯕ ꯑꯃꯣꯠ ꯑꯀꯥꯏ ꯍꯥꯏꯗꯤ ꯃꯅꯥ ꯀꯩꯀꯩ ꯀꯩꯅꯣ ꯍꯧꯕꯗꯣ ꯑꯗꯨꯗꯣ ꯂꯧꯊꯣꯛꯈ꯭ꯔꯕꯅ
ꯀꯥꯏꯗꯗꯣ ꯂꯧꯔꯥꯡ ꯁꯨꯕ ꯈꯛꯇ ꯉꯥꯏꯔꯤꯌꯦꯦ ꯂꯧ ꯈꯣꯏꯗ꯭ꯔꯤ
ꯈꯣꯏꯗ꯭ꯔꯤ ꯋꯥ ꯑꯣ ꯏꯁꯤꯡ ꯑꯗꯨꯗꯩ ꯏꯁꯤꯡ ꯆꯦꯟꯕ ꯌꯥꯕꯒꯤ ꯁꯦꯃꯨꯅꯥ ꯂꯣꯛ ꯂꯣꯛ ꯂꯣꯝꯗꯤ ꯏꯁꯤꯡ ꯂꯧꯗꯕ ꯌꯥꯗꯕ꯭ꯔꯣ
ꯌꯥꯗꯌꯦꯦ ꯑꯗꯨꯅꯕꯨ ꯌꯥꯔꯗꯤ ꯅꯍꯥꯟꯗꯒꯤꯩ ꯁꯨꯔꯅꯤ
ꯑꯩꯈꯣꯏꯗꯤ ꯂꯧ ꯈꯣꯏꯈ꯭ꯔꯦ
ꯎꯝ ꯍꯥ
ꯂꯧ ꯈꯣꯏꯕ ꯂꯣꯏꯔꯦ ꯀꯩꯅꯣ
ꯎꯝ ꯂꯧ ꯈꯣꯏꯗꯤꯌꯦ
ꯂꯣꯏꯔꯦꯕ
ꯀꯅꯥꯅ ꯁꯨꯕ
ꯍꯣꯏ ꯏꯃꯥ ꯏꯄꯥꯒ ꯂꯧꯗ ꯑꯗꯨꯝ ꯆꯠꯄꯅꯦ
ꯑ ꯌꯥꯏꯅꯦ ꯅꯣꯏꯗꯤ ꯅꯣꯏ ꯃꯃꯥ ꯕꯕꯥꯗꯨ ꯊꯕꯛ ꯂꯣꯏ ꯀꯜꯂꯦ ꯏꯀ ꯑꯦ ꯀꯩꯅꯣ ꯏꯀꯨꯞꯕꯣꯛ ꯏꯅꯣꯄꯣꯛꯁꯦ ꯌꯥꯝ ꯐꯩꯅꯦ
ꯑꯁ ꯈꯪꯂꯗ ꯑꯉꯥꯡꯅꯦ ꯑꯍꯟ ꯅꯠꯇꯦ ꯍꯥꯏꯕ ꯋꯥꯅꯤ ꯈ꯭ꯋꯥꯡ ꯅꯥꯕꯒꯨꯝꯕ ꯑꯁ ꯀꯩ ꯍꯥꯏꯗꯣꯏꯅꯣ ꯍꯥꯟꯅꯒ ꯃꯥꯟꯅꯗ꯭ꯔꯦꯗ ꯍꯣꯏ ꯁꯣꯟꯖꯤꯜꯂꯦꯕ ꯑꯁ ꯅꯨꯡꯉꯥꯏꯇꯕ ꯑꯣꯏꯅ ꯁꯣꯟꯕꯗꯨ ꯎꯔꯒ
ꯑꯗꯨꯕꯨꯗꯤ ꯑꯩꯈꯣꯏꯁꯨ ꯑꯗꯨꯝ ꯇꯧꯔꯛꯑꯗꯕꯅꯤ
ꯑꯁ ꯇꯧꯅꯤꯡꯗꯦ ꯑꯗꯨꯃꯥꯏꯅ ꯌꯦꯪꯉꯣꯏꯔ ꯑꯗꯨꯝ ꯂꯣꯏꯅꯤ
ꯅꯍꯥ ꯑꯣꯏ ꯑꯣꯏꯔꯒ ꯑꯗꯨꯝ ꯂꯩꯕ ꯁꯔꯨꯛꯄꯨꯗꯤ ꯑꯍꯟ ꯑꯣꯏꯕꯅ ꯐꯗ꯭ꯔꯣ
ꯑꯍꯟ ꯑꯣꯏꯅꯤꯡꯗꯦ ꯑꯁ ꯑꯍꯟ ꯑꯣꯏꯕꯁꯦ ꯊꯋꯥꯏ ꯅꯨꯡꯉꯥꯏꯇꯦ
ꯎꯝ ꯀꯩꯒꯤꯅꯣ
ꯑꯉꯥꯡꯒꯤ ꯄꯨꯟꯁꯤꯁꯦ ꯌꯥꯝ ꯅꯨꯡꯉꯥꯏꯕꯅꯦ ꯑꯉꯥꯡ ꯑꯣꯏꯔꯤ ꯑꯣꯏꯔꯗꯤ ꯆꯥꯅꯤꯡꯕ ꯆꯥꯔꯦ ꯆꯠꯅꯤꯡꯕ ꯆꯠꯂꯅꯤ ꯀꯣꯏꯅꯤꯡꯕ ꯀꯣꯏꯕ ꯐꯪꯉꯦ ꯑꯍꯟ ꯑꯣꯏ ꯈꯪꯗꯦ ꯌꯨꯝꯗꯒꯤ ꯃꯄꯥꯟ ꯊꯣꯛꯄ ꯌꯥꯔꯔꯣꯏꯅꯗꯣ
ꯑꯦ ꯑꯍꯟ ꯑꯣꯏꯔꯀꯥꯟꯗ ꯀꯣꯏꯒꯗꯕꯅꯤꯅꯦ
ꯑꯦ ꯑꯍꯟꯅꯅ ꯀꯃꯥꯏꯅ ꯀꯣꯏꯆꯒꯅꯤ
ꯍꯥꯏꯗꯤ ꯑꯍꯟ ꯑꯍꯟ ꯑꯣꯏꯔꯤꯗꯤ ꯁꯤ ꯒ꯭ꯌꯥꯟ ꯇꯥꯔꯅꯤ ꯑꯗꯨꯝ ꯂꯥꯡꯕ ꯈꯣꯠꯄꯁꯨ ꯑꯗꯨꯝ ꯂꯣꯏ ꯌꯥꯔꯦ
ꯂꯥꯡꯕ ꯈꯛꯠꯄ ꯍꯥꯏꯕꯁꯦ ꯑꯩꯅ ꯍꯥꯏꯕꯗꯤ ꯃꯈꯜ ꯑꯃꯅꯤꯅꯦꯅ ꯅꯪꯅ ꯍꯥꯏꯔꯤꯅ ꯃꯈꯜ ꯑꯗꯨ ꯑꯩꯅ ꯍꯥꯏꯔꯤꯁꯤꯅ ꯑꯉꯥꯡ ꯑꯣꯏꯕꯒꯤ ꯃꯌꯥꯝ ꯍꯥꯏꯗꯤ ꯄꯨꯟꯅ ꯑꯉꯥꯡ ꯑꯣꯏꯔꯒꯅ ꯁꯥꯟꯅꯃꯤꯟꯅꯔꯛꯄꯒꯨꯝꯕ ꯑꯗꯒꯤ ꯒ꯭ꯔꯥꯎꯟꯗ ꯑꯃ ꯑꯃ ꯑꯗꯨꯕꯨ ꯑꯣꯏꯔꯣ ꯑꯗꯨꯃꯥꯏꯅ ꯅꯨꯡꯉꯥꯏꯅ ꯂꯦꯟꯕ ꯐꯪꯕꯗꯕ ꯐꯪꯉꯔꯣꯏ ꯍꯥꯏꯕ
ꯑꯁ ꯑꯗꯨꯕꯨꯗꯤ ꯅꯪꯒꯤ ꯋꯥꯈꯜꯂꯣꯟꯒ ꯑꯩꯒꯤ ꯋꯥꯈꯜꯂꯣꯟꯁꯦ ꯇꯣꯉꯥꯟꯅꯈ꯭ꯔꯦ
ꯇꯣꯉꯥꯟꯅꯤ ꯇꯣꯉꯥꯅꯤ ꯑꯁ ꯌꯥꯗ꯭ꯔꯦ ꯃꯥꯟꯅꯕ꯭ꯔꯥ ꯍꯥꯏꯔꯒ ꯇꯣꯉꯥꯟꯅ ꯂꯩꯔꯝꯃꯤꯅꯦ
ꯑꯦꯁ ꯅꯪ ꯑꯉꯥꯡꯗꯧꯅ ꯑꯃꯨꯛ ꯄꯥꯝꯃꯗꯤ ꯍꯥꯟꯅ ꯏꯕꯥꯅꯤ ꯌꯥꯝꯅ ꯇꯣꯏꯅ ꯋꯥꯔꯤ ꯁꯥꯔꯝꯕ ꯃꯑꯣꯡꯗ ꯂꯥꯛꯑꯅꯤꯡꯉꯦ
ꯄꯠꯇ꯭ꯔꯣ
ꯅꯪ ꯁꯤꯗꯤ
ꯅ
ꯆꯤꯡꯕꯨ ꯆꯤꯡꯅꯔ
ꯑꯗꯨꯅ ꯐꯩ ꯍꯥꯏꯕꯅꯤꯅ ꯑꯩꯅ ꯍꯥꯏꯕꯗꯤ
ꯍꯧꯖꯤꯛꯁꯨ ꯊꯣꯡ ꯂꯥꯎꯅ ꯍꯥꯡꯉꯛꯌꯦ
ꯑꯦ ꯃꯅꯤꯡꯗꯔ ꯃꯃꯥꯡꯗꯔꯣ
ꯎꯝ ꯃꯃꯥꯡꯗꯁꯨ ꯃꯅꯤꯡꯗꯁꯨ ꯃꯃꯥꯡ ꯆꯪꯉ ꯃꯅꯤꯡ ꯆꯠꯅꯤꯡꯉꯥꯏ
ꯎꯝ ꯂꯥꯟꯗꯕ ꯊꯣꯡ ꯂꯥꯟꯗꯕ ꯀꯩꯅꯣꯝ ꯃꯥꯜꯂꯦꯕ ꯀ꯭ꯂꯣꯖ ꯑꯣꯏꯕ ꯃꯥꯜꯂꯦꯅ ꯍꯥꯏꯗꯤ ꯈꯃꯦꯅꯦ
ꯅꯪ ꯅꯪꯅ ꯑꯗꯨꯃꯥꯏꯅ ꯈꯜꯂꯦ ꯍꯥꯏꯅ ꯆꯪꯗ꯭ꯔꯗꯤ ꯅꯪꯒꯤ ꯑꯁꯣꯏꯕꯅꯤ ꯀꯩꯅꯣ
ꯑꯩꯗꯤ ꯄꯥꯎ ꯆꯥ ꯆꯥ ꯄꯥꯕꯗꯨꯗ ꯀ꯭ꯂꯣꯖ ꯑꯣꯏꯔꯝꯃꯅꯤꯅ ꯈꯟꯕꯅꯤꯅꯦ
ꯑꯁ ꯑꯁ ꯌꯥꯔꯦ ꯏꯕꯦ ꯃꯥ ꯅꯪꯁꯤꯗꯤ
ꯑꯩꯗꯤ ꯌꯨꯝꯗ ꯑꯃꯨꯛ ꯂꯥꯛꯑꯗꯤ ꯀꯣꯏꯊꯣꯔꯛꯀꯦ ꯇꯧꯕꯅꯦ ꯑꯁ ꯌꯨꯝꯗꯁꯨ ꯆꯠꯄꯁꯨ ꯐꯪꯗ꯭ꯔꯦ
ꯑꯁ ꯍꯟꯗꯛ ꯃꯔꯛ ꯑꯩ ꯅꯣꯏꯕꯨ ꯊꯦꯡꯅꯕ ꯌꯥꯝ ꯏꯀꯥꯏꯌꯦ
ꯄꯩꯅ
ꯑ ꯈꯪꯗꯦ ꯑꯩꯗꯣ ꯑꯁꯨꯝ ꯁꯨꯝ ꯂꯤ ꯂꯤꯔꯛꯑꯒ ꯃꯤ ꯀꯃꯥꯟꯗꯕꯣ ꯑꯅꯤ
ꯑꯁ ꯅꯪꯁꯨ ꯀꯔꯤꯅꯣꯅꯦ ꯀꯅꯣ ꯅꯪ ꯉꯥꯡꯉꯤꯗꯣ ꯃꯤ ꯃꯥꯟꯗꯗꯤ ꯀꯔꯤ ꯃꯥꯟꯗꯣꯏꯅꯣ
ꯍꯥꯟꯅ ꯀꯩꯅꯣ ꯏꯄꯨ ꯂꯩꯇꯕ ꯃꯇꯝꯇꯗ ꯅꯣꯏ ꯊꯣꯛꯂꯛꯏꯗꯅ ꯑꯗꯨꯗꯣꯝ ꯃꯇꯝꯗꯁꯨ ꯏꯀꯥꯏ ꯏꯀꯥꯏꯅ ꯈꯨꯝꯕꯅꯤ ꯀꯩꯅꯣ
ꯀꯩ ꯏꯀꯥꯏꯅꯤꯕ ꯑꯩꯉꯣꯟꯗ ꯏꯀꯥꯏꯔꯤꯕ ꯏꯀꯥꯏꯒꯅꯨ
ꯈꯨꯟꯒꯤ ꯭ꯔꯤ ꯂꯦꯞꯄ ꯈꯣꯠꯄ ꯇꯧꯕ ꯇꯨꯝꯕ ꯐꯪꯗꯕ ꯑꯗꯨꯒ ꯊꯕꯛ ꯁꯨꯕ ꯆꯠꯄ ꯏꯃꯨꯡ ꯑꯃꯨꯔꯒ ꯁꯝꯒꯁꯦ ꯅꯥꯟꯅ ꯀꯛꯇꯕꯀꯣ